ꯍꯜꯂꯣ
ꯑꯎ ꯒꯨꯗ ꯃꯣꯔꯅꯤꯡ
ꯆꯩ ꯒꯤ ꯒꯨꯠꯃꯣꯢꯅꯤꯡ
ꯀꯔꯤ ꯇꯧꯔꯝꯕꯔꯣ ꯍꯥꯎ ꯍꯧꯒꯠꯂꯦ
ꯀꯔꯤ ꯇꯧꯕ꯭ꯔꯣ ꯅꯪꯗꯤ
ꯇꯕ꯭ꯔꯣꯒ ꯂꯩꯗ
ꯍꯧꯒꯠꯇ꯭ꯔꯤ꯭ꯕꯔꯣ
ꯑ ꯀ
ꯍꯥꯥ
ꯍꯥ ꯑꯗꯨ ꯄꯣꯊꯥꯕꯅꯦ
ꯍꯥ ꯀꯔꯝ ꯀꯔꯝ ꯇꯧꯔꯤꯒꯦ ꯅꯨꯡꯉꯥꯏꯔꯤꯕꯣ
ꯃꯒꯤ ꯑꯗꯨꯝ ꯄꯣꯊꯥꯔꯒ ꯑꯗꯨꯝ ꯂꯩꯔꯦ
ꯎꯝ
ꯑꯗꯨ
ꯍꯥꯥ
ꯒꯤ
ꯑꯩ ꯁꯨꯝ ꯂꯩꯔꯝꯕꯅꯦ
ꯍꯧꯒꯠꯄ ꯍꯧꯒꯠꯄ ꯑꯥ ꯉꯟꯅ ꯍꯧꯒꯠꯄ ꯃꯥꯜꯂꯦꯗ ꯅꯥꯪꯗꯤ
ꯍꯣꯏ ꯑꯩꯗꯣ ꯀꯩꯅꯣꯗ ꯗꯣꯛꯇꯔꯗ ꯂꯩꯕꯒꯤꯀꯣ ꯉꯟꯅ ꯑꯗꯨꯝ ꯇꯨꯝꯗ꯭ꯔꯦꯗ
ꯍ ꯅꯁꯥ ꯉꯝꯗꯕ ꯂꯩꯇ ꯂꯩꯕ꯭ꯔꯥ
ꯍꯣꯏ ꯑꯩꯈꯣꯏ ꯏꯕꯣꯛ ꯑꯃꯗ ꯅꯥꯕ ꯑꯗꯨꯒꯤ ꯀꯩꯅꯣ ꯇꯧꯕ ꯂꯥꯛꯄꯅꯤꯅ ꯑꯗꯨ ꯍꯧꯖꯤꯛꯄꯨꯗꯤ ꯆꯥꯛ ꯂꯧꯕ ꯆꯠꯄꯅꯦ ꯏꯕꯣꯛ ꯑꯣꯏꯈꯣꯏꯗ
ꯑꯣ
ꯀꯔꯤ ꯀꯔꯤ ꯍꯣꯠꯅꯔꯤꯒꯦ
ꯑꯁ ꯑ ꯇꯝꯕꯗꯤꯅ
ꯎꯝ
ꯂꯔꯤꯛ ꯄꯕꯁꯨ ꯋꯥꯔꯦ
ꯍꯥ ꯅꯪꯅ ꯉꯥꯡꯕꯗꯣ ꯈꯔ ꯅꯨꯡꯉꯥꯏꯇꯦꯀꯣ ꯐꯤ ꯀꯔꯤ ꯇꯧꯕ꯭ꯔꯥ
ꯃꯤꯒꯥ ꯑꯩꯒꯥ ꯀꯣ
ꯑꯥ
ꯁꯤꯗ ꯏꯔꯨꯕꯒꯤ ꯂꯣꯛꯊꯣꯛꯂꯤꯕ
ꯑꯥ ꯍꯣꯏꯅꯦ ꯍꯧꯖꯤꯛꯁꯦ ꯂꯣꯛ ꯌꯥꯝ ꯊꯨꯡꯅꯩꯅꯦꯀꯣ ꯑꯗꯨꯝ ꯈꯔ
ꯅꯨꯡꯁꯤ ꯅꯨꯡꯁꯤꯠꯁꯨ ꯀꯟꯃꯜꯂꯦꯕ ꯗ ꯎꯝ ꯂꯣꯏꯕꯒꯤ ꯂꯣꯏꯗ꯭ꯔꯦ
ꯎꯝ
ꯑꯗꯨꯒ ꯑꯩꯈꯣꯏꯗꯤ ꯊꯦꯛꯅꯁꯨ ꯏꯔꯨꯋꯦ ꯑꯗꯨꯒꯤ ꯑꯁ ꯁꯥꯕꯒꯤ ꯐꯦꯠ ꯊꯑ
ꯐꯦ ꯊ ꯑꯃꯁꯨꯃꯨꯛ ꯂꯣꯛꯀ ꯆꯥꯟꯅꯗꯕꯅꯤ
ꯍꯣꯏ ꯀꯥꯒꯤꯕꯒꯤꯀꯣ
ꯁꯦ ꯕꯨꯛ ꯕꯨꯛ ꯊꯥꯕꯅꯤ
ꯐꯖꯅ ꯊꯨꯡꯈ꯭ꯔꯦꯅꯦ ꯅꯪꯗꯤ ꯂꯣ
ꯍꯣꯏ ꯍꯣꯏ ꯑꯗꯨ ꯍꯧꯒꯜꯂꯗꯤ ꯀꯩꯁꯨ ꯇꯥꯎꯗꯕꯅꯦ ꯑꯗꯨꯝ
ꯑꯥ ꯍꯥꯥ ꯍꯤꯗꯥꯛ ꯆꯞꯄ ꯃꯆꯥꯁꯤꯗꯣ ꯐꯅꯤꯡꯉꯥꯏ
ꯍꯣꯏ ꯍꯣꯏ ꯍꯣꯔꯦꯟ ꯃꯄꯥꯟ ꯊꯣꯛꯄ ꯃꯇꯝꯇꯗꯨ ꯂꯧꯔꯒ ꯆꯥꯏ
ꯎ ꯍ ꯍ
ꯑꯗꯨꯗꯤ ꯆꯥꯛ ꯊꯣꯡꯇ꯭ꯔꯕ꯭ꯔꯣ
ꯑ ꯆꯝꯗ ꯁ ꯏ ꯏꯅꯥꯎ ꯄꯤꯔꯕꯅꯤ ꯊꯣꯡꯕꯅꯦ ꯀꯣꯏꯕꯣꯒ ꯃꯆꯥ ꯅꯨꯨꯄꯤꯗꯣ
ꯑꯣ ꯑꯣ
ꯎꯝ ꯊꯃꯗ ꯐ꯭ꯔꯤ ꯑꯣꯏꯔꯕꯗꯨꯅ ꯀꯣꯜ ꯇꯧꯁꯦ ꯍꯥꯏꯅ
ꯑꯣ ꯂꯣꯏ ꯇꯨꯝꯕ ꯐꯪꯂꯔꯣꯏꯅ ꯑꯗꯨꯗꯤ
ꯑ ꯇꯨꯝꯕ ꯐꯪꯗꯦ ꯇꯨꯝꯄ ꯌꯥꯗꯦꯗ ꯉꯍꯥꯛ ꯈꯔ ꯁꯤꯟꯅꯔꯒ ꯃꯈꯥꯗꯗꯤ ꯇꯨꯝꯕ ꯆꯠꯄꯅꯦ ꯑꯗꯨꯁꯨ ꯇꯨꯝꯕ ꯌꯥꯗꯦ
ꯇꯣ
ꯇꯨꯝꯐꯝꯗꯣ ꯍꯥꯏꯗꯤ ꯅꯥꯇꯩ ꯆꯥꯗꯕ ꯃꯤ ꯃꯌꯥꯝꯁꯨ ꯂꯩꯕꯒ
ꯍꯣꯏ ꯍꯣꯏ꯫ ꯋꯥꯔ ꯋꯥꯔꯧꯕꯗꯤ ꯍꯦꯂꯗꯤ
ꯍꯥꯍꯥ ꯌꯥꯝ ꯀꯟꯅ ꯋꯥꯕꯗꯤ ꯑꯣꯢꯗꯦ꯫ ꯍꯧꯖꯤꯛꯀꯤ ꯑꯣꯏꯅꯗꯤ ꯌꯥꯝ ꯇꯨꯝꯅꯤꯡꯉꯤ ꯍꯥ ꯍꯥ ꯇꯨꯝꯁꯤꯠ ꯐꯗꯕꯩꯏꯀꯣ꯫ ꯎ ꯋꯥꯔꯜ ꯀꯞꯀ ꯌꯦꯡꯗ꯭ꯔꯣ꯫
ꯉꯔꯥꯡꯒꯤ ꯃꯕꯦꯠꯁꯇ ꯌꯦꯡꯍꯧꯗ꯭ꯔꯦ ꯑꯩ ꯉꯔꯥꯡ ꯋꯥꯃꯟꯕꯒꯤꯀꯣ꯫
ꯉꯁꯤꯗꯩ ꯍꯤ ꯐꯖꯅ ꯌꯦꯡ ꯍꯦꯍꯦ ꯅꯪ ꯅꯪꯗꯤ꯫
ꯑꯩꯈꯣꯏꯗꯤ ꯕꯣꯜ ꯌꯦꯡꯗꯦ ꯀꯩꯅꯣꯒꯨꯝꯕ꯫ ꯑꯥꯔꯖꯦꯟꯇꯤꯅꯥ ꯄꯣꯔꯇꯨꯒꯜ ꯏꯁꯄꯦꯟꯒꯨꯝꯕ ꯁꯥꯟꯅꯕ ꯀꯥꯟꯗ ꯌꯦꯛꯄꯩ ꯋꯥꯅꯤ
ꯑꯗꯤ ꯅꯪꯒꯤ ꯇꯤꯝꯕ ꯅꯪꯒꯤ ꯁꯄꯣꯔꯠ ꯇꯤꯝꯁꯤꯡꯁꯨ ꯂꯣꯏꯔꯦ ꯄꯣꯔꯉꯥꯏ ꯇꯤꯝ
ꯄꯣꯔꯇꯨꯒꯜ ꯅꯠꯇꯦ ꯑꯔꯖꯦꯟꯇꯤꯅꯥ ꯀꯩꯅꯣ
ꯑꯗꯨꯁꯨ ꯄꯣꯔꯦꯕ ꯑꯗꯨꯁꯨ ꯄꯣꯔꯕꯅꯤꯅ
ꯎꯝ
ꯍꯟꯗꯛꯇꯗꯤ ꯐ꯭ꯔꯥꯟꯁ ꯅꯠꯇ꯭ꯔꯗꯤ ꯏꯁꯄꯦꯟ ꯅꯠꯇ꯭ꯔꯗꯤ ꯕ꯭ꯔꯥꯖꯤꯜ ꯂꯧꯒꯅꯤꯅꯦ
ꯎꯝ ꯑꯩꯅ ꯑꯗꯨꯝ ꯀꯩꯅꯣ ꯇꯧꯕ ꯀꯥꯟꯗ ꯏꯁꯄꯦꯟꯅ ꯂꯣꯡ ꯇꯣꯡꯃ ꯂꯩꯒꯦ ꯄ ꯆꯨꯝ
ꯏ ꯃꯣꯏ ꯄꯨꯂ ꯃꯑꯣꯡꯗꯣ ꯅꯨꯡꯉꯅꯤ ꯏ ꯑꯩꯅ ꯁꯄꯣꯔꯠ ꯇꯧꯕ ꯇꯤꯝꯅꯤ ꯑꯗꯨꯝ ꯑꯦꯕ꯭ꯔꯤ ꯏꯌꯥꯔ ꯂꯧꯔꯤꯅꯦ
ꯁ ꯀꯔꯤ ꯁꯄꯣꯔꯠ ꯇꯧꯕ꯭ꯔꯣ
ꯑꯩꯗꯤ ꯐ꯭ꯔꯥꯟꯁꯅꯦꯕ꯫
ꯑꯥ꯫ ꯐꯩꯅꯦ ꯀꯅꯥꯅ ꯀꯥꯕ꯭ꯔꯥ ꯌꯦꯡꯕ ꯍꯥꯏꯕꯗꯨꯅꯦꯅꯦ꯫
ꯑꯩꯅ ꯀꯥꯔꯕꯨꯗꯤꯗ
ꯑꯁ ꯐ꯭ꯔꯦꯁ ꯑꯦꯌꯥꯔ ꯂꯥꯎꯒꯦ ꯃꯊꯛ ꯀꯥꯔꯒ꯫ ꯂꯣꯛ ꯊꯨꯝꯃꯟꯕꯒꯤ ꯌꯥꯗꯦ꯫ ꯑꯝ꯫
ꯇꯨꯍꯜꯅꯁꯨ ꯅꯕꯥꯅꯤ ꯍꯣꯏ ꯀꯣꯛꯀ ꯆꯤꯛꯂꯛꯀꯅꯤꯀꯣ ꯑꯃꯨꯛ
ꯍꯣꯏ ꯍꯣꯏ꯫
ꯑꯩ ꯕꯦꯛꯒ꯭ꯔꯥꯎꯟꯗꯣ ꯁꯥꯎꯟꯗꯣ ꯅꯨꯡꯉꯥꯏꯇꯕ꯭ꯔꯥ ꯈꯔ
ꯌꯥꯗꯤ ꯑꯗꯨꯝ ꯌꯥꯏꯗ
ꯑꯣ
ꯀꯩꯁꯨ ꯇꯧꯗꯦ
ꯃꯣꯏꯁꯤ ꯔꯦꯟꯇ ꯑꯣꯏꯕꯒꯤꯀꯣ
ꯍꯣ ꯍꯣ
ꯒꯥꯔꯤ ꯃꯈꯣꯟꯗ
ꯔꯦꯟꯠ ꯂꯩꯕ꯭ꯔꯥ
ꯑꯥꯎ ꯏꯟ ꯏꯕꯣꯛ ꯈꯣꯢꯗꯣ ꯔꯦꯟꯠ ꯇ ꯂꯩꯕ
ꯍꯣꯁꯄꯤꯇꯥꯜꯗꯤ ꯅꯠꯇꯦ ꯅ ꯑꯗꯨꯗꯤ
ꯎꯝ ꯑꯩ ꯑꯩꯅ ꯑꯃꯨꯛ ꯑ ꯍꯣꯢ ꯑꯅꯥꯕꯨꯗꯤ ꯍꯣꯁꯄꯤꯇꯥꯜꯗ ꯂꯩꯍꯧꯋꯦꯕ ꯔꯦꯟꯇ ꯆꯠ__ ꯆꯥꯛ ꯂꯧꯕ ꯆꯠꯄꯅꯤꯗ ꯏꯕꯣꯛꯈꯣꯏꯒꯤ ꯃꯣꯏ ꯅꯛꯅꯕꯗꯨꯗ ꯃꯣꯏ ꯑꯣꯏꯅ ꯆꯠꯄ__ ꯀꯩꯅꯣ ꯇꯧꯕꯤꯈ꯭ꯔꯣ ꯍꯥꯏꯔꯒ
ꯑꯣ ꯑꯣ ꯅꯨꯡꯁꯥꯗꯤ ꯊꯣꯛꯑꯦ ꯍꯧꯖꯤꯛꯇꯤ ꯑꯌꯨꯛꯗꯗꯤ ꯅꯣꯡ ꯆꯨꯕ ꯃꯥꯜꯂꯦ
ꯎꯝ ꯑꯌꯨꯛꯇ ꯅꯣꯡꯉꯥꯜꯂꯝꯗꯥꯏ ꯍꯣꯏ ꯄꯨꯡ ꯀꯌꯥꯔꯥ ꯑꯅꯤ ꯑꯗ꯭ꯋꯥꯏꯗꯒꯤ ꯅꯣꯡ ꯆꯨꯕ ꯍꯧꯔꯕꯅꯦ
ꯍꯧꯔꯕ
ꯌꯥꯝ ꯀꯟꯅ ꯆꯨꯌꯦ ꯑꯗꯨꯒꯤ ꯃꯈꯥꯗ ꯊꯥꯔꯒ ꯉꯥꯏꯍꯛꯇꯪ ꯇꯨꯝꯕꯕꯨ ꯏꯁꯥ ꯅꯨꯡꯉꯥꯏꯇꯕꯗ
ꯑꯥ ꯑꯥ
ꯏꯤꯟꯕꯒꯤꯀꯣ ꯕꯦꯆꯇꯩ ꯍꯧꯒꯠꯂꯛꯄꯗ
ꯉꯔꯥꯡ ꯑꯥꯏ ꯐꯤ ꯁꯨꯕꯁꯤꯡꯁꯨ ꯆꯣꯠꯄ ꯃꯥꯂꯦꯅꯦ
ꯍꯥꯥ
ꯉꯔꯥꯡ ꯑꯩ ꯐꯤ ꯁꯨꯔꯒ ꯐꯥꯎꯕꯁꯤꯡꯗꯣ
ꯑꯥ
ꯐꯤ ꯁꯨꯔꯒ ꯑꯩ ꯐꯥꯎꯕꯁꯤꯡꯗꯣ
ꯆꯣꯠꯂꯦꯕ
ꯑ ꯍ
ꯑꯩꯗꯤ ꯊꯦꯡꯅ ꯍꯧꯒꯠꯄꯒꯤꯀꯣ
ꯊꯦꯡꯅ ꯍꯧꯒꯠꯄꯒꯤ ꯈꯪꯍꯧꯗ꯭ꯔꯦꯗꯨꯅꯦ
ꯍꯣꯏ ꯈꯪꯍꯥꯎꯗ꯭ꯔꯤ
ꯏꯆꯤꯟ ꯏꯅꯥꯎ ꯀꯌꯥ ꯁꯨꯕ꯭ꯔꯣ
ꯑꯩ ꯇꯔꯦꯠꯅꯦ
ꯑꯣ ꯑꯣ ꯑꯗꯨꯒ ꯀꯔꯤ ꯇ꯭ꯔꯥꯏꯞ ꯑꯣꯏꯕ꯭ꯔꯥ ꯀꯣ
ꯍꯥ
ꯀꯔꯤ ꯇ꯭ꯔꯥꯏꯞ ꯑꯣꯏꯒꯦꯕ
ꯑꯩ ꯔꯣꯡꯃꯩꯅꯦ
ꯑꯣ ꯅꯨꯄꯤ ꯀꯌꯥ ꯑꯣꯏꯕ꯭ꯔꯣ ꯅꯨꯄꯤ ꯀꯌꯥ ꯅꯨꯄꯥ ꯀꯌꯥ
ꯍꯥ ꯅꯨꯄꯤ ꯑꯅꯤꯅꯦ ꯅꯨꯄꯥ ꯃꯉꯥ
ꯎꯝ
ꯈ꯭ꯋꯥꯏ ꯑꯍꯟ ꯑꯇꯣꯝꯕ ꯌꯥꯏꯃ ꯅꯪꯅ ꯀꯌꯥ ꯁꯨꯕ꯭ꯔꯕ
ꯑꯩꯅ ꯂꯥꯁ ꯋꯥꯟꯅꯦ꯫
ꯃꯥ ꯑꯇꯣꯃꯅꯤꯅꯗꯗꯤ꯫
ꯑꯍ
ꯑꯇꯣꯝꯕꯅꯤꯅ ꯈꯔ ꯅꯤꯡꯈꯥ ꯇꯝꯃꯝꯃꯅꯤ꯫
ꯃꯤ ꯂꯣꯏꯅ ꯃꯁ ꯑꯗꯨꯃꯥꯏꯅ ꯍꯩꯗ ꯑꯗꯨꯃꯥꯏꯅ ꯇꯧꯋꯤꯗ ꯑꯩꯈꯣꯏ
ꯑꯥ ꯅꯤꯡꯈꯥ ꯇꯝꯃꯦ ꯍꯥꯏꯕꯗꯤ ꯄꯨꯔꯥ ꯀꯩꯅꯣ ꯇꯧꯕ ꯅꯠꯇꯕꯤꯗ ꯁꯨꯝ ꯈꯔ ꯅꯨꯡꯉꯥꯏꯖꯕꯗꯣ
ꯃꯤꯅ ꯂꯣꯏꯅꯃꯛ ꯑꯗꯨꯃꯥꯏ ꯍꯥꯏꯔ ꯇꯣꯝꯕꯁꯤꯡꯗꯤ ꯑꯗꯨꯃꯥꯏꯅ ꯇꯧꯋꯦ ꯍꯥꯏꯕꯗꯦ꯫
ꯍꯦꯍꯦ
ꯑꯗꯣ ꯑꯩꯈꯣꯏꯗꯤ꯫ ꯑꯩꯈꯣꯏꯗꯗꯤ ꯑꯗꯨꯒꯨꯝꯕꯗꯤ ꯈꯪꯍꯧꯗꯕ
ꯃꯤꯅ ꯑꯗꯨꯝ ꯍꯥꯏꯅꯕꯒꯤ ꯋꯥꯅꯤꯗ ꯅꯨꯡꯉꯥꯏꯔꯝꯒꯅꯤ ꯍꯣꯏ ꯅꯨꯡꯉꯥꯏꯕ ꯈꯔ ꯎꯕꯒꯤꯀꯣ
ꯍꯣꯏ ꯍꯣꯏ ꯃꯤꯗꯤ ꯑꯗꯨꯝ ꯍꯌꯦꯡ ꯍꯥꯏꯅꯦ꯫
ꯊꯦꯡꯅꯔꯤꯕ ꯑꯩꯈꯣꯏꯗꯗꯤ ꯋꯥꯔꯤꯕ ꯎꯝꯍꯨꯝ
ꯍꯣꯏ ꯍꯣꯏ ꯅꯪꯗꯤ
ꯑꯩꯕꯨꯗꯤ ꯃꯤꯗꯜꯅꯦ꯫ ꯑꯩꯈꯣꯏ ꯑꯍꯨꯝ ꯑꯩꯈꯣꯏ ꯑꯍꯨꯝ ꯑꯣꯏ ꯎꯝ
ꯑꯍꯨꯝ ꯂꯩꯕꯁꯤꯡꯗꯤ ꯃꯤꯗꯜꯗꯤ ꯂꯨꯅ ꯇꯧꯋꯦ ꯍꯥꯏꯅꯦ꯫
ꯑꯩ ꯀꯗꯥꯏꯗꯒꯤ ꯂꯨꯅ ꯇꯧꯕ꯭ꯔꯥ ꯑꯗ ꯌꯥꯝ ꯐꯥꯔꯁ ꯕꯣꯔꯟ ꯐꯥꯔꯁ ꯕꯣꯔꯟ ꯑꯍꯥꯟꯕ ꯎꯕ ꯏꯆꯥꯅꯦꯅꯒ ꯂꯨꯅ ꯇꯧꯔꯅꯤ ꯑꯗꯒꯤ ꯑ ꯂꯥꯁꯇꯨꯅ ꯑꯁ ꯂꯥꯁꯇ ꯎꯕ ꯢꯆꯥꯅꯦ ꯍꯥꯏꯔꯒ ꯂꯨꯅ ꯇꯧ ꯃꯌꯥꯏ ꯃꯤꯗꯣꯝꯗꯗꯤ ꯃꯤꯗꯜꯒꯤ ꯋꯥꯗꯤ ꯄꯥꯛ ꯍꯣꯏ ꯇꯧꯕꯗꯤ ꯂꯣꯏꯅ ꯇꯧꯋꯦꯅ ꯇꯧꯔꯒꯁꯨ ꯑꯗꯨꯝ ꯈꯦꯠꯅꯕ ꯑꯃ ꯂꯩꯌꯦꯅ ꯑꯗꯨꯝ ꯈꯔ ꯈꯔꯗꯤ
ꯅꯠꯇꯗ ꯃꯤꯗꯥꯗꯤ ꯐꯥꯔꯁ ꯕꯣꯔꯅꯤ ꯄꯣꯛꯈ꯭ꯔꯦꯅ
ꯎꯝ
ꯄꯣꯛꯄ ꯃꯇꯝꯗꯒꯤ ꯁꯦꯀꯦꯟ ꯑꯁ ꯁꯦꯀꯦꯟꯁꯨ ꯄꯥꯝꯃꯦ꯫ ꯑꯅꯤ ꯂꯩꯇ꯭ꯔꯗꯤ ꯌꯥꯔꯦ ꯑꯗꯨꯝ ꯅꯨꯡꯁꯤ꯫ ꯀꯤꯅ ꯂꯨꯅ ꯇꯧꯔꯝꯒꯅꯤꯕ
ꯑꯥ
ꯑꯁ ꯃꯊꯟꯗ ꯃꯊꯟꯗ ꯂꯩꯕ ꯑꯃ ꯅꯨꯡꯉꯥꯏꯔꯔꯣꯏ ꯃꯥꯒꯤ ꯃꯔꯨꯞꯁꯨ ꯃꯥꯒꯤ ꯃꯆꯥ ꯀꯔꯤ ꯍꯥꯏꯁꯦ ꯏꯅꯥꯎꯁꯨ ꯂꯩꯕꯅ ꯐꯥꯏꯅ ꯑꯩꯃꯛ ꯄꯥꯎꯕꯅꯤꯅ꯫
ꯎꯝ
ꯑꯗꯨ ꯁꯦꯟꯇꯔꯅ ꯐꯖꯅ ꯃꯣꯏꯅ ꯐꯖꯅ ꯂꯨꯅ ꯇꯧꯋꯤ ꯍꯥꯏꯕꯗꯤ ꯐꯥꯔꯁꯗꯤꯀꯣ ꯐꯥꯔꯁ ꯕꯣꯔꯠ ꯇꯤ ꯈꯪꯈ꯭ꯔ ꯍꯦꯛ ꯄꯣꯛꯄ ꯅꯨꯃꯤꯗꯒꯤ ꯈꯪꯈ꯭ꯔꯤꯕ ꯑꯁ ꯏꯆꯥ ꯂꯩꯕꯁꯦ ꯀꯔꯤ ꯐꯕ꯭ꯔꯥ ꯑꯗꯨꯃꯥꯏ ꯈꯪꯅ ꯑꯁ ꯑꯅꯤꯁꯨ ꯑꯅꯤ ꯂꯩꯔꯗꯤ ꯑꯗꯨꯝ ꯍꯦꯟ ꯅꯨꯡꯉꯥꯏꯕꯅꯤ ꯑꯗꯨꯝ ꯄꯣꯛꯑꯕꯅꯦꯕ꯫ ꯑꯗꯨꯒꯤ ꯃꯤꯗꯜꯋꯥꯏꯔꯝꯁꯨ ꯂꯨꯅ ꯇꯧꯔꯝꯒꯅꯤꯗ
ꯑꯍ ꯂꯨꯅ ꯇꯧꯕꯒꯤꯕꯨꯗꯤ ꯑꯗꯨꯝ ꯇꯧꯅꯩ ꯑꯗꯨ ꯑꯣꯏꯔꯁꯨ ꯁꯨꯝ ꯅꯤꯡꯕ ꯊꯨꯡꯒꯟꯗꯕ ꯑꯗꯣ ꯑꯌꯥꯝꯕꯅ ꯃꯤꯗꯜꯅ ꯈꯔ ꯑꯣꯏꯌꯦꯗ ꯑꯇꯩ ꯑꯩꯒꯤ ꯑꯣꯏꯅꯗꯤ ꯑꯗꯨꯃꯥꯏꯅ ꯑꯣꯏꯌꯦ ꯑꯇꯩꯗꯤ ꯈꯪꯗꯦꯀꯣ
ꯂꯨꯅ ꯇꯧꯔꯝꯒꯅꯤꯗ ꯍꯣꯏ ꯃꯤ ꯃꯁꯝ ꯃꯤ ꯃꯁꯥ ꯃꯁꯥꯗꯗꯤ ꯂꯩꯕꯅꯦ
ꯃꯤ ꯑꯇꯣꯞꯄꯩ ꯑꯇꯣꯞꯄ ꯌꯨꯝꯗ ꯍꯥꯏꯕꯗꯤ ꯑꯣ ꯍꯥꯏꯅꯤꯡꯉꯥꯏꯒꯤꯗꯤ ꯅꯠꯇꯦꯕ ꯑꯗꯨ ꯑꯣꯏꯔꯁꯨꯀꯣ ꯑꯉꯥ ꯀꯔꯤ ꯍꯥꯏꯁꯤꯔꯥ ꯃꯤ ꯑꯍꯥ ꯂꯥꯁ ꯋꯥꯠꯅꯀꯣ ꯀꯣꯏꯊꯤ ꯊꯤꯔꯗꯤ ꯐꯖꯅ ꯂꯨꯅ ꯇꯧꯗꯨꯏꯕ
ꯑ
ꯃꯤ ꯃꯤꯗꯗꯤ ꯂꯩꯏꯗ
ꯇꯥꯏꯕꯪ ꯃꯤ ꯍꯥꯏꯁꯤꯗꯤ ꯑꯄꯦꯟꯕꯅꯥꯏꯗꯦ ꯍꯥꯏꯕꯒꯨꯝꯕꯅꯤꯗ ꯑꯄꯦꯟꯕ ꯅꯥꯏꯗꯦ ꯍꯥꯏꯕꯗꯨꯅꯦꯕ ꯇꯥꯏꯕꯪ ꯃꯤ ꯍꯥꯏꯁꯦ
ꯑꯣ ꯍ ꯉꯁꯤꯗꯤ ꯅꯪ ꯑꯃꯨꯛ ꯍꯣꯁꯄꯤꯇꯥꯜ ꯆꯠꯀꯅꯤ
ꯑꯥ ꯍꯣꯏ ꯆ ꯆꯥꯛ ꯊꯤꯜꯂꯨꯔꯒ ꯑꯩ ꯉꯁꯤꯗ ꯌꯨꯝꯗ ꯍꯟꯒꯦꯔꯥ ꯈꯪꯗ꯭ꯔꯦ ꯎ
ꯎ ꯅꯪꯗꯨꯗꯤ ꯂꯥꯛꯄ ꯑꯝꯇꯅ ꯄꯥꯎ ꯐꯅꯔꯁꯤꯀꯣ ꯅꯪ ꯅꯪ ꯍꯣꯁꯄꯤꯇꯥꯜ ꯆꯠꯂꯒ ꯑꯗꯨꯝ ꯍꯜꯂꯛꯄ ꯨꯝꯕ ꯇꯝ ꯂꯩꯔꯗꯤ ꯐ꯭ꯔꯤ ꯂꯩꯔꯗꯤ ꯑꯗꯨꯝ ꯄꯥꯎ ꯍꯣꯠꯅꯔꯁꯤꯕ
ꯑ ꯍꯣꯏ ꯐ
ꯐꯔꯦ ꯀꯧꯕ ꯑꯗꯨꯗꯤꯀꯣ
ꯎꯝ